ꯍꯜꯂꯣ
ꯍꯜꯂꯣ
ꯑꯣ ꯇꯥꯔꯦ ꯇꯥꯔꯦ
ꯑꯣ ꯍꯧꯖꯤꯛꯀꯥꯟꯁꯤꯕꯨ ꯀꯩꯀꯩ ꯇꯧꯕꯤꯔꯤꯒꯦ
ꯌꯀꯥꯟꯗ ꯀꯩꯁꯨ ꯊꯣꯏꯗꯣꯛꯄ ꯇꯧꯗꯦꯗ ꯍꯥꯃꯨ ꯍꯥꯃꯨ ꯑꯗꯨꯝ ꯂꯩꯔꯤ ꯍꯥꯟꯅ ꯇꯧꯅ
ꯎꯝꯝ ꯎꯝ ꯎꯝ ꯌꯦꯟ ꯀ ꯀꯩ ꯂꯣꯏꯒꯦ
ꯌꯦ ꯆ ꯇꯦꯟꯔꯤꯦ ꯌꯦꯂꯣ
ꯑ ꯍꯣꯏ
ꯈꯜꯂꯦ ꯑꯗꯨꯒꯅꯦ ꯑꯩꯈꯣꯏꯒꯤ ꯂꯝꯁꯦ ꯄꯤꯛꯃꯟꯗꯅ ꯂꯣꯏꯐꯝꯗꯣ ꯂꯩꯇꯕ
ꯎꯝ
ꯌꯦꯟ ꯉꯥꯅꯨ ꯑꯗꯨꯝ ꯆꯥꯅꯕ ꯈꯔ ꯂꯣꯏꯁꯤꯟꯕ ꯌꯥꯏ ꯑꯗꯣ
ꯃꯐꯝ ꯖꯒꯥꯁꯦ ꯄꯤꯛꯄꯅꯤꯅ ꯃꯣꯏꯗꯤ ꯑꯃꯨꯛ ꯈꯔ ꯁꯦꯕꯥ ꯁꯦꯕꯤ ꯃꯅꯝ ꯃꯍꯥꯛ ꯈꯔ ꯀꯜꯂꯤꯗꯣ
ꯁꯤꯅ ꯀꯩꯅꯣ ꯇꯧꯗ꯭ꯔꯦ ꯏꯅꯦꯍꯣꯏꯁꯨ ꯌꯦꯟ ꯅꯨꯡ ꯂꯣꯏ ꯍꯥꯏ ꯅꯣꯡꯃꯇ ꯌꯦꯟꯕꯨꯝ ꯑꯅꯤ ꯑꯍꯨꯝ ꯄꯨꯊꯣꯔꯛꯑꯒ ꯆꯥꯛ ꯆꯥꯅꯔꯁꯤ ꯈꯣꯠꯁꯤ ꯍꯥꯏꯕꯩ ꯋꯥꯈꯟꯗꯤ ꯑꯝꯇ ꯆꯦꯟꯗꯦ
ꯀꯣꯏ ꯆꯠꯄꯗ ꯄꯨꯊꯔ ꯂꯣꯏꯔꯦ ꯀꯩꯗꯧꯔꯒꯦ
ꯍꯣꯏ ꯍꯣꯏ ꯑꯗꯨꯅꯤꯗꯗꯥ
ꯎꯝ ꯀꯣꯏ ꯆꯠꯄꯗ ꯄꯨꯔꯅꯤ ꯑꯗꯨꯒ ꯆꯥꯔꯅꯤ
ꯃꯔꯅꯤ
ꯈ꯭ꯋꯥꯏ ꯃꯔꯨꯏ ꯑꯣꯏꯅ ꯅꯪ ꯆꯥꯕ ꯌꯥꯗꯦ ꯍꯥꯏꯔꯤꯁꯤꯅꯤꯅꯦ ꯑꯩ ꯌꯥꯝ ꯅꯨꯡꯉꯥꯏꯇ꯭ꯔꯤꯁꯦ
ꯌꯦꯟꯗꯤ ꯌꯥꯏꯌꯦ
ꯑꯩꯅ ꯆꯠꯂꯝꯗꯥꯏꯗ ꯉꯥꯅꯨꯅ ꯀꯧꯒꯦ ꯈꯟꯖꯕꯅꯦꯕ
ꯉꯥꯅꯨꯗꯤ ꯌꯥꯗꯤꯌꯦ
ꯎꯝ ꯑꯗꯨꯝ ꯄꯨꯟꯁꯤ ꯆꯨꯞꯄ ꯌꯥꯔꯔꯣꯏꯗꯣꯏ ꯖꯥꯠꯂꯣ ꯀꯃꯥꯏꯅ ꯇꯧꯏ ꯖꯥꯠꯅꯣ
ꯀꯩꯅꯣꯅꯤꯗ ꯊꯥ ꯃꯔꯤ ꯈꯛꯇꯅꯤꯗ
ꯑꯦ ꯑꯗꯨꯗꯤ ꯀꯩꯁꯨ ꯀꯥꯏꯗꯦꯗ ꯅꯠꯇ꯭ꯔꯥ
ꯍꯣꯏ ꯊꯥ ꯃꯔꯤꯃꯨꯛꯇꯤ ꯄꯨꯡꯍꯦꯟ ꯍꯦꯜꯂꯒꯀꯣ ꯑꯗꯨꯒꯤ ꯃꯇꯨꯡ ꯇꯥꯕꯗꯨ ꯌꯥꯝ ꯑꯣꯕꯔꯗꯗꯤ ꯅꯠꯇꯕ ꯃꯔꯛ ꯃꯔꯛꯇ ꯅꯣꯡ ꯐꯥꯗꯣꯛꯇꯤ ꯈꯖꯤꯛ ꯈꯔ ꯆꯥꯕꯗꯤ ꯑꯗꯨꯝ ꯌꯥꯕ ꯑꯗꯨꯃꯥꯏꯅ ꯍꯥꯏꯌꯦ
ꯎꯝ ꯂꯥꯛ ꯀ ꯀꯩ ꯍꯣꯏ ꯑꯗꯨꯗ ꯌꯥꯝ ꯇꯣꯏꯅ ꯆꯥꯔꯒꯗꯤ ꯉꯥꯅꯨꯁꯦ ꯀꯩꯅꯣ ꯏꯁꯥꯗ ꯌꯥꯝꯅ ꯀꯩꯅꯣ ꯄꯤꯕ ꯑꯣꯏꯕ
ꯎꯝ ꯎꯝ
ꯑꯗꯨꯅꯤ
ꯎꯇꯤ ꯇꯣꯏꯅ ꯆꯥꯅꯤ ꯌꯥꯝ ꯆꯥꯁꯟꯒꯅꯤ ꯎꯝ ꯎꯝ ꯃꯥꯅꯦ ꯃꯥꯅꯤ ꯏꯅꯦꯗꯤ ꯃꯥꯒꯤ ꯍꯛꯆꯥꯡ ꯈꯔ ꯄꯨꯟꯁꯤ ꯅꯨꯡꯁꯥꯡꯅꯤꯡꯉꯗꯤ ꯑꯩꯈꯣꯏꯁꯨ ꯈꯔ ꯁꯦꯀ꯭ꯔꯤꯐꯥꯏꯁ ꯇꯧꯕ ꯇꯥꯔꯦ
ꯎꯝ ꯎꯝ
ꯏꯅꯦ ꯍꯣꯢꯗꯤ ꯆꯥꯛ ꯏꯁꯤꯡ ꯀꯃꯥꯏꯅ ꯇꯧꯔꯒꯦ ꯊꯣꯡꯈ꯭ꯔꯕꯣ ꯆꯥꯔꯕꯣ ꯑꯩ ꯆꯥꯔꯦ ꯉꯜꯂꯤꯍꯦ
ꯑꯧ ꯀꯨꯏꯔꯦ ꯆꯥꯛ ꯇꯣꯛꯄꯗꯤ
ꯎꯝ ꯀꯩ ꯃꯊꯦꯜ ꯆꯥꯔꯕ
ꯎꯥ ꯁꯔꯥꯏꯅꯦ ꯃꯒꯟꯅꯦ ꯌꯣꯡꯆꯥꯛꯅꯦ ꯑꯃ ꯏꯔꯣꯜꯂꯦ ꯌꯦꯔꯃ ꯉ ꯎꯔ
ꯎꯝ
ꯁꯂꯥ ꯀꯝ ꯇꯧꯔꯦ ꯄꯥꯛꯅꯝ ꯑꯃꯅ ꯇꯧꯔꯦ ꯑꯗꯒꯤ ꯎ ꯑꯥ ꯍꯋꯥꯏ ꯑꯃ ꯊꯣꯡꯉꯦ
ꯎꯝ
ꯄꯥꯡꯈꯣꯛ ꯑꯃ ꯊꯣꯡꯉꯦ
ꯀꯩꯅꯣ ꯃꯊꯦꯜꯗꯣꯛ ꯌꯥꯝꯈ꯭ꯔꯦꯗ
ꯆꯥꯗꯕ
ꯑꯁ ꯄꯨꯖꯥꯔꯤꯗꯤ ꯋꯥꯔꯝꯅꯤꯕꯣ
ꯕꯖꯥꯔꯩꯅ ꯇꯧꯖꯕꯅꯤ
ꯔꯕꯅꯤ
ꯃꯣꯏ ꯈꯌꯥꯝ ꯆꯥꯖꯔꯒꯦꯅ
ꯍꯜꯂꯣ ꯄꯨꯟꯕꯊꯥꯄꯚ ꯇ ꯔꯒꯕꯤ ꯑꯗꯨꯝ ꯃꯥꯅꯦ ꯃꯥꯅꯦ
ꯎꯝ
ꯎꯝ
ꯑꯗꯨꯃ ꯍꯪꯖꯦ ꯍꯥꯏꯔ
ꯑꯗꯣ ꯆꯨꯝꯅ ꯁꯨꯝ ꯅꯣꯔꯃꯦꯜ ꯃꯇꯝ ꯑꯣꯏꯗꯤ ꯐꯩ ꯊꯕꯛꯀ ꯆꯤꯜꯂꯛꯄ ꯇꯥꯏꯃꯤꯡ ꯑꯣꯏꯔꯗꯤ ꯏꯗꯤ ꯀꯥꯅꯤꯍꯦ ꯃꯊꯦꯜ ꯃꯊꯦꯜ ꯂꯣꯡꯅꯕ ꯍꯣꯠꯅꯔꯤꯀꯥꯟꯗ
ꯑꯥꯎ ꯃꯥꯅꯦ ꯃꯥꯅꯦ ꯑꯗꯨ ꯆꯨꯝꯒꯔꯖꯥꯠꯅꯦ
ꯎꯝ
ꯃꯊꯦꯜ ꯂꯣꯡꯅꯕ ꯍꯣꯠꯅꯔꯤꯉꯩꯗ ꯃꯤꯑꯣꯏꯕꯒꯤ
ꯃꯥꯅꯦ ꯃꯥꯅꯦ
ꯑꯗꯨꯗꯨꯕꯨ ꯑꯣꯏꯗꯣꯏꯅꯦꯕ
ꯏꯅꯦ ꯍꯣꯏꯔꯣꯝꯗꯤ ꯍꯟꯗꯛ ꯌꯥꯎꯁꯪꯗ ꯂꯐꯨ ꯀꯥꯕꯤꯒꯗꯣ ꯇꯧꯗ꯭ꯔꯣ
ꯂꯐꯨ ꯀꯥꯕꯤꯁꯦ ꯂꯐꯨ ꯑꯆꯧꯕ ꯊꯤ ꯈꯪꯗꯗꯅ ꯇꯧꯍꯧꯗ꯭ꯔ
ꯑꯗꯨꯗ꯭ꯔꯦ ꯎꯝ ꯎꯗ ꯀꯨꯏꯔꯦꯅꯦ ꯃꯤꯒꯤꯗꯤ ꯑꯗꯨꯝ ꯇꯧꯋꯤꯅꯦ ꯂꯐꯨ ꯀꯥꯕꯤꯁꯦ ꯊꯪꯅꯕ ꯂꯝꯄꯥꯛꯁꯤꯡꯗꯤ
ꯑꯥꯎ ꯑꯩꯈꯣꯏ ꯂꯩꯀꯥꯏꯒꯤꯅꯦ ꯂꯐꯨ ꯑꯆꯧꯕꯁꯦ
ꯎꯝ
ꯀꯌꯥ ꯍꯧꯣꯡꯅꯗ꯭ꯔꯦ ꯑꯗꯨꯅꯅꯤ
ꯎ
ꯂꯐꯨ ꯑꯆꯧꯕ ꯍꯧꯗ꯭ꯔꯕꯅꯤꯅ
ꯑꯣꯝ
ꯣ ꯑꯦꯗꯅ
ꯎꯝ ꯁꯤ ꯂꯣꯏ ꯇꯧ ꯍꯥꯏꯔꯛꯅꯤꯕ ꯌꯥꯝꯕꯅ ꯂꯨ ꯑꯣꯏꯗꯤ ꯈꯔ ꯍꯦꯟꯅꯖ ꯎꯝ ꯁꯣꯝꯗꯅꯤ ꯊꯂꯅ ꯑꯣꯏꯣꯏ
ꯆꯥꯛ ꯊꯣꯡꯕꯤꯔꯣ ꯀꯗꯣꯏꯅꯣ
ꯎꯝ ꯆꯥꯛ ꯊꯣꯡꯉꯤꯅꯤ ꯑꯦꯟꯖꯥꯡ ꯀꯩꯅꯣ ꯊꯣꯡꯒꯦꯅ ꯃꯥꯜꯂꯝꯕ
ꯀꯔꯤ ꯊ ꯑꯣ
ꯑꯗ ꯃꯣꯏ ꯃꯄꯨꯟꯁꯦ ꯑꯅꯤ ꯇꯧꯕꯁꯦ ꯌꯥꯝꯃꯟꯗꯣꯏꯔꯅ ꯍꯥꯏꯅꯔꯤꯕ ꯎꯝ ꯂꯧꯁꯤꯡ ꯃꯇꯝ ꯌꯧꯔꯛꯑꯅꯤ
ꯀꯃꯥꯏ ꯀꯃꯥꯏ ꯇꯧꯔꯒ
ꯂꯧꯁꯤꯡ ꯃꯇꯝ ꯌꯧꯁꯤꯜꯂꯛꯑꯦ ꯏꯁꯤꯡꯒꯁꯦ ꯈꯔꯗꯤ ꯋꯥꯅꯔꯦ ꯑꯗꯣ ꯑꯩꯈꯣꯏꯒꯤꯁꯨ ꯈꯔ ꯎꯔꯤꯌꯦ ꯃꯤꯒꯤ
ꯎꯝ
ꯑꯗꯨꯒꯤ ꯍꯧꯖꯤꯛ ꯂꯧ ꯈꯣꯏꯈꯔꯦ ꯅꯍꯥꯟ ꯗꯒꯤꯩꯅ ꯐꯧ ꯇꯤꯡꯕꯗꯣ ꯇꯧꯈ꯭ꯔꯦ ꯑꯗꯨꯒ ꯉꯁꯤ ꯄꯨꯊꯈ꯭ꯔꯦ ꯍꯨꯟꯕꯗꯣ ꯇꯧꯗꯣꯏꯔꯥ ꯈꯪꯗꯦ
ꯎꯝ
ꯎꯝ
ꯑꯗꯨꯗꯤ ꯑ ꯂꯧꯁꯤꯡ ꯇꯧꯔꯕꯅꯤꯅ ꯂꯧ ꯎꯕꯁꯤꯁꯨ ꯄꯩꯁꯥ ꯌꯥꯝ ꯆꯪꯉꯤꯗ
ꯆꯪꯉꯦ ꯆꯪꯉꯦ ꯃꯆꯤꯠ ꯃꯆꯤꯠ
ꯎꯝ ꯏꯁꯥꯅ ꯎꯖꯔꯒꯕꯨ ꯇꯣꯡꯉꯦ ꯍꯥꯏꯕꯩ ꯋꯥꯅꯤ
ꯎꯝ
ꯂꯤꯡꯕ ꯍꯧꯖꯤꯛꯀꯤ ꯈꯨꯂꯪ ꯑꯝꯗ ꯄꯩꯁꯥꯗꯤ ꯑꯥ ꯌꯧꯔꯦꯕ
ꯑ ꯑꯣꯔꯦ ꯎꯝ ꯊꯥꯗꯔꯦ ꯑꯗꯩ ꯅꯥꯄꯤ ꯐꯣꯏꯕꯒꯤ ꯈꯣꯠꯄꯒꯤ
ꯑꯗꯨꯨꯅꯦ ꯄꯥꯝꯕꯤ ꯍꯨꯜꯂꯦ
ꯎꯝ
ꯄꯥꯝꯕꯦꯟꯗꯨꯗꯥ ꯑꯃꯨꯛ ꯄꯨꯝꯒꯤꯕꯁꯨ ꯌꯥꯎꯔꯤꯝꯅꯤꯗꯣ ꯑꯅꯤꯔꯛ ꯍꯟꯕꯁꯨ ꯌꯥꯎꯔꯤꯝꯅꯤꯗꯣ
ꯃꯥꯅꯦ
ꯏꯁꯤꯡ ꯏꯆꯥꯎ ꯑꯣꯏꯔꯒꯅ ꯑꯃꯨꯛ ꯃꯌꯥꯝ ꯇꯧꯔꯤꯝꯅꯤꯗꯣ
ꯑꯗꯩ ꯑꯃꯨꯛ ꯈꯔ ꯆꯥꯎꯔꯛꯑꯒꯅ ꯁꯟ ꯅꯨꯡ ꯑꯃꯨꯛ ꯁꯦꯟꯅꯗ ꯌꯥꯗꯦꯗꯣ
ꯃꯥꯅꯦ ꯃꯥꯅꯦ
ꯁꯒꯣꯜꯁꯨ ꯌꯥꯝ ꯊꯣꯛꯂꯛꯏꯌꯦ ꯍꯧꯖꯤꯛꯀꯥꯟꯗꯤ
ꯑꯧ ꯁꯤ ꯃꯄꯨꯅ ꯈꯪꯅ ꯐꯥꯖꯤꯟꯒꯗꯧꯕꯅꯦ
ꯎꯝ ꯍꯣꯏ ꯁꯒꯣꯜꯁꯦ ꯃꯄꯨ ꯂꯩꯇꯕ꯭ꯔꯥ ꯈꯪꯗꯦꯅꯦ ꯀꯣꯏ ꯇꯥꯟ ꯇꯥꯜꯂ ꯑꯗꯨꯝ ꯐꯥꯔ ꯊꯝꯃꯁꯨ ꯑꯗꯨꯝ ꯃꯄꯨ ꯊꯣꯛꯂꯛꯇꯕ꯭ꯔꯥ ꯈꯪꯗꯦꯅꯦ ꯃꯣꯏ ꯁꯒꯣꯜꯒꯤꯁꯦ ꯁꯟꯒꯤꯕꯨ
ꯃꯄꯨꯗꯤ ꯀꯩꯗꯧꯕꯩ ꯂꯩꯇꯒꯅꯣ ꯀꯩꯗꯧꯕꯩ ꯂꯩꯔꯣꯏꯗꯣꯏꯅꯣ ꯃꯥꯄꯨ ꯂꯩꯇꯕ ꯃꯤꯒꯤ ꯁꯒꯣꯟꯖꯦ
ꯒꯣꯔꯃꯦꯟꯅ ꯊꯑꯣꯏꯅ ꯊꯥꯛꯇꯅ ꯈꯣꯠꯇꯅ ꯇꯧꯔꯤꯗꯨꯅꯤ
ꯃꯥꯅꯤ ꯃꯥꯅꯤ ꯂꯧ ꯂꯣꯏꯔꯛ ꯂꯧ ꯌꯩꯕꯩ ꯀꯤꯂꯤ ꯆꯅꯥꯒ ꯇꯧꯕꯗꯣ ꯊꯥꯏꯅ ꯅꯣꯕꯥꯞꯀꯇꯧꯕ ꯆꯥꯗ ꯀꯨꯏꯔꯦ
ꯑꯧ ꯍꯩꯊꯥ ꯄꯣꯊꯥ ꯊꯤꯟ ꯆꯠꯄ ꯒꯥꯥꯏꯗꯣ
ꯎꯝ
ꯀꯨꯏꯔꯦꯗ
ꯊꯥꯏꯅ ꯅꯣꯏꯒꯤꯗ ꯅꯠꯇ꯭ꯔꯣ ꯈꯣꯏꯅ ꯆꯠꯄꯗꯨꯕꯣ ꯑꯉꯥꯡ ꯑꯣꯏꯀꯥꯟꯗ ꯑꯗꯅꯦ ꯈꯪꯍꯧꯔꯤꯁꯦ
ꯎꯝ ꯗꯨ ꯀꯟꯒꯤꯗꯨꯗꯅꯤꯅꯦ
ꯆꯔꯨꯅꯒ ꯅꯨꯡꯁꯥ ꯈꯜ ꯑꯃ ꯁꯥꯔꯒ ꯆꯥꯕꯗꯣ
ꯎꯝ ꯈꯪꯗꯦꯗ ꯇꯧꯔꯤꯁꯤꯡꯁꯦ
ꯑꯗꯣ ꯍꯧꯖꯤꯛꯇꯤ ꯑꯗꯨꯃꯥꯏꯅ ꯌꯩꯗ꯭ꯔꯦ ꯃꯦꯆꯤꯟ
ꯌꯩꯗ꯭ꯔꯦ ꯎꯝ
ꯃꯦꯁꯤꯟꯅ ꯂꯣꯏ ꯇꯧꯔꯦ
ꯇꯧꯔꯦ ꯇꯧꯔꯦ
ꯃꯤꯒꯤ ꯁꯨꯅꯤꯡꯉꯥꯏꯕꯨ ꯂꯩꯔꯛꯇ꯭ꯔꯦꯕ ꯈꯨꯗꯞ
ꯎꯝ ꯈꯥꯎꯕ ꯐꯥꯎ ꯃꯦꯆꯤꯟꯅ ꯈꯥꯎꯅꯔꯦ
ꯈꯥꯎꯕ ꯐꯪꯉꯦ ꯃꯦꯆꯤꯟꯅ ꯈꯥꯎꯔꯦꯗꯣ
ꯎꯝ
ꯑꯗꯨꯗꯅꯅꯤ ꯑꯗꯨꯅꯤꯅꯦꯍꯥ ꯃꯦꯆꯤꯟꯅ ꯈꯥꯎꯕꯁꯤꯗꯅꯤ ꯀꯥꯆꯤꯟ ꯀꯥꯆꯤꯟꯗꯤ ꯌꯧꯗꯕ ꯑꯗꯨꯁꯨ ꯃꯤꯃꯨꯛꯁꯨ ꯆꯪꯕ
ꯎꯝ
ꯑꯗꯨꯅꯅꯤ ꯑꯗꯨꯗ ꯇꯧꯔꯤꯁꯦ ꯄꯩꯁꯥꯅ ꯄꯨꯡꯆꯪꯗ ꯆꯪꯏ
ꯃꯅꯤ
ꯁꯥꯥ ꯆꯪꯕꯁꯤꯗꯅꯤ ꯇꯧꯅꯔꯤꯁ ꯄꯩꯁꯥ ꯆꯪꯗ꯭ꯔꯗꯤ ꯐꯕ ꯑꯣ ꯐꯔꯦ ꯐꯔꯦ ꯑ ꯊꯃꯒ ꯊꯝꯃꯒꯦ ꯍꯌꯦꯡ ꯑꯃꯨꯛ ꯄꯥꯎ ꯐꯥꯎꯅꯔꯁꯤ
ꯍꯣꯏ ꯍꯣꯏ
ꯎꯝ ꯊꯝꯃꯦ ꯊꯝꯃꯦ